ꯇꯔꯕꯣ ꯇꯔꯦ ꯇꯔꯦ ꯀꯞꯄꯃꯅꯦ ꯆꯛꯆꯥꯔꯕꯣ
ꯆꯥꯔꯦ ꯀꯩꯅꯣ ꯃꯅꯤꯡꯗ ꯀꯩꯅꯣꯖꯤ ꯈꯣꯡꯕꯗꯧꯅ ꯇꯧꯋꯦ ꯑꯃ
ꯍꯥꯏꯗꯤ ꯌꯨꯔꯝꯒꯅꯤꯌꯦ ꯃꯅꯨꯡꯗ ꯆꯪꯒꯦ ꯑꯩ ꯃꯄꯥꯟꯗ
ꯌꯥꯔꯕꯣ
ꯈꯔ ꯌꯥꯔ ꯃꯥꯅꯤ ꯈꯪꯗꯦ ꯐꯣꯟꯅꯔ ꯀꯩꯅꯣ ꯈꯔ ꯈꯣꯡꯕ ꯍꯥꯏꯗꯤ ꯑꯃ ꯖꯤ ꯖꯤꯡ ꯂꯥꯎꯕꯤꯗꯣ
ꯏꯌꯔ ꯄꯤꯁꯅ ꯑꯣꯏꯖꯥꯠꯂꯣ
ꯑꯗꯨꯗꯤ ꯃꯅꯤꯡꯒꯤ ꯈꯣꯡꯕꯗꯣ ꯑꯣꯏ ꯃꯥꯜꯂꯦ
ꯆꯦ ꯑꯦꯅꯂꯤꯁ
ꯑꯗꯨꯝ ꯃꯅꯤꯡꯒꯤ ꯈꯣꯡꯕꯗꯣ ꯑꯣꯏꯕꯖꯥꯅꯤꯅꯦ ꯗꯦ ꯈꯔꯗꯤ ꯑꯗꯨꯝ ꯈꯣꯡꯕ ꯃꯅꯤꯡꯒꯤ ꯀꯦꯀꯥ ꯀꯦꯀꯥ ꯍꯥꯏꯅ ꯇꯤꯟ ꯀꯥꯡ ꯈꯔ ꯈꯣꯡꯕꯗꯣ
ꯐꯣꯟꯗꯗꯤ ꯍꯧꯅ ꯇꯥꯏ
ꯅꯒꯥ ꯇꯔꯨꯛꯇꯣ ꯄꯨꯔꯛꯍꯧꯔꯦꯅꯦ ꯖꯦꯅꯤꯝꯁ ꯌꯧꯔꯛꯍꯧꯔꯦꯅꯦ
ꯑ ꯁꯤꯔꯒ ꯄꯨꯔꯛꯑꯦ ꯍꯥꯏꯕꯗꯣ
ꯑꯗꯨꯗꯤ ꯉꯥꯡꯕ ꯌꯥꯔꯝꯃꯣꯏꯅꯤ ꯁꯤꯗ
ꯌꯥꯔ ꯃꯣꯏ
ꯑꯩ ꯕꯤꯗ꯭ꯌꯥꯗ ꯑꯍꯥꯟꯕꯗ ꯇꯧꯔꯦ ꯑꯗꯨ ꯃꯤꯅꯤꯠ ꯑꯅꯤꯒꯨꯝꯕꯗꯣ
ꯎꯝ
ꯑꯗꯨ ꯇꯧꯔꯒ ꯇꯠꯈ꯭ꯔꯦ
ꯃꯊꯟꯇ ꯇꯠꯈ꯭ꯔꯦ
ꯑꯥ ꯃꯊꯟꯇ ꯆꯠꯈ꯭ꯔ ꯃꯥꯜꯂꯦꯕ ꯑꯗꯨꯒ ꯀꯣꯟꯅꯒꯤꯗꯨꯕꯨꯗꯤ ꯑꯃꯨꯛ ꯃꯤꯅꯤꯠꯇꯨ ꯌꯥꯔꯦ ꯁꯤ ꯅꯪ ꯅꯪꯒꯤ ꯇꯧꯕꯗꯣ ꯀꯌꯥꯔꯛ ꯁꯨꯔꯒꯦ ꯑꯇꯣꯞꯄ ꯃꯉꯥ ꯍꯦꯟꯕ ꯇꯧꯔꯕ ꯅꯠꯇ꯭ꯔꯣ
ꯃꯉꯥ ꯍꯦꯟꯕ ꯍꯥꯏꯗꯤ
ꯑꯩꯉꯣꯟꯗ ꯃꯉꯥ ꯇꯧꯔꯛꯑꯦꯗꯅ
ꯑꯇꯩ ꯇꯧꯗ꯭ꯔꯤꯌꯦ
ꯇꯧꯗ꯭ꯔꯤꯕ ꯕꯥ ꯇꯔꯨꯛ ꯇꯔꯨꯛ ꯑꯇꯩꯗꯤ ꯉꯁꯥꯏꯒꯤ ꯃꯦꯟꯅꯤꯡꯉꯥꯏꯗꯨ ꯊꯣꯛꯔꯛꯇ꯭ꯔꯦ
ꯊꯣꯂꯛꯇ꯭ꯔꯕ
ꯎꯝ ꯃꯊꯟꯇ ꯑꯗꯨꯝ ꯀꯩꯅꯣ ꯑꯣꯏꯈ꯭ꯔꯦ
ꯑꯣ ꯐꯔꯦ
ꯃꯦꯅꯤꯉꯥꯏ ꯑꯁꯥꯡꯕ ꯊꯣꯔꯛꯇꯔꯦ
ꯋꯥꯏꯆꯤꯜꯂꯤꯗꯅ ꯑꯗꯨꯝ ꯃꯦꯜ ꯂꯩꯕꯗꯣ
ꯍꯩ ꯈꯔ ꯆꯥꯔꯨꯕꯗꯨꯅ ꯀꯩꯅꯣ ꯏꯁꯤꯡꯖꯦ ꯊꯛꯅꯤꯡꯕꯅ ꯏꯁꯤꯡ ꯁꯥꯍꯜꯂ ꯊꯛꯏꯅꯦ
ꯑꯁꯥꯕ ꯑꯣꯏꯅ ꯊꯛꯎ
ꯎꯝ ꯑꯁꯥꯕꯅ ꯊꯛꯆꯜ
ꯑꯩꯗꯤ ꯃꯥꯏ ꯃꯤꯠ ꯇꯥꯗ꯭ꯔꯤ ꯇꯟꯗꯅ
ꯑꯁ ꯂꯛꯅꯤ ꯍꯨ ꯍꯨ ꯀꯔꯤ ꯍꯥꯏ ꯑꯗꯨꯅ ꯀꯩꯅꯣ ꯇꯧꯋꯦ ꯀꯔꯤ ꯑ ꯁꯤꯂꯥꯅ ꯍꯥꯏꯕꯥꯅꯗꯤ ꯇꯔꯨꯔꯛꯇꯤ ꯇꯧ ꯌꯥꯕ꯭ꯔꯥ ꯈꯪꯗꯦ
ꯃꯤ ꯑꯃꯗ
ꯎꯝ ꯇꯔꯨꯛ ꯇꯧꯋꯦ ꯍꯥꯏꯕ ꯀꯩꯅꯣ ꯏꯆꯦ ꯗꯃꯨꯅꯥꯗꯥ ꯑ ꯍꯥꯏ ꯃꯥꯅ
ꯌꯦꯡꯁꯦ ꯍꯣꯔꯦꯟ ꯑꯅꯤꯔꯛ ꯁꯨꯔꯝꯃꯅꯤ ꯏꯕꯥꯅꯤꯒꯤꯁꯦ ꯁꯤꯒ ꯑꯍꯨꯝ
ꯁꯤꯒ ꯑꯍꯨꯝ ꯑꯣꯏꯗꯣꯏꯕ ꯎꯝ ꯊꯥ ꯑꯅꯤꯔꯛꯈꯛꯇ ꯍꯥ ꯃꯊꯪ ꯃꯊꯪ
ꯑꯗꯨꯗꯩ ꯕꯤꯗꯤꯌꯥꯒ ꯆꯦꯁꯤꯂꯒ ꯁꯥꯟꯅꯕ꯭ꯔꯥ
ꯎꯝ ꯃꯣꯏ ꯃꯣꯏꯁꯨ ꯁꯥꯟꯅꯔꯤ ꯀꯟꯅ
ꯑꯩꯈꯣꯏꯒꯤ ꯗꯤꯔ ꯇꯤꯅꯤ ꯇꯧꯗꯕ ꯌꯥꯗꯕ
ꯗ꯭ꯌꯨꯇꯤ ꯅꯣꯃꯒꯤ ꯗ꯭ꯌꯨꯇꯤ ꯁꯣꯏꯕ ꯌꯥꯗꯦꯅ
ꯐꯣꯟ ꯇꯧꯕꯩ ꯋꯥꯈꯟꯗ ꯂꯩꯔꯦ
ꯂꯣꯏꯁꯤꯟꯍꯧꯔꯁꯤꯔꯅ ꯂꯣꯏꯁꯤꯟꯍꯧꯔꯁꯤꯔ ꯇꯅ ꯁꯤꯗ ꯑꯣꯏꯗꯅ ꯂꯩꯔꯦ ꯑꯈꯣꯏꯁꯦ
ꯐꯩꯗꯅ
ꯍꯣꯏ ꯃꯣꯏꯒꯤꯗꯤ ꯀꯣꯜ ꯀꯨꯊ꯭ꯔꯥ ꯕꯥꯎꯗꯤ ꯌꯥꯥꯏꯌꯦ ꯍꯥ
ꯅꯍꯥꯟꯒꯤ ꯁꯨꯇꯤ ꯂꯩꯕ ꯅꯨꯃꯤꯠꯇꯣ
ꯑꯥ
ꯑꯗꯨꯗ ꯆꯞ ꯆꯥꯕꯅꯦ ꯔꯦꯂꯤ ꯆꯠꯄꯩꯔ ꯀꯩꯅꯣꯝ ꯂꯩ ꯅꯨꯃꯤꯠꯇꯣ ꯑꯗꯨꯗꯗꯤ ꯑꯩꯈꯣꯏꯗꯣ ꯇꯨꯝꯗꯅ ꯈꯣꯠꯇꯅ ꯂꯩꯕ
ꯑꯗꯨꯅꯦ ꯅꯣꯉꯥꯟꯕꯗꯩ ꯅꯨꯃꯤꯠ ꯇꯥꯕ
ꯍꯣꯏ ꯂꯣꯏꯅꯤ ꯈꯨꯗꯛꯇ ꯑꯗꯨꯝ ꯂꯣꯏꯔꯦ
ꯇꯧꯅꯤꯅ ꯇꯧꯔꯨꯔꯗꯤ ꯂꯣꯏꯁꯤꯟꯈꯒ꯭ꯔꯗꯤ ꯅꯠꯇ꯭ꯔꯥ
ꯑꯗꯨꯅꯤ ꯗꯦ ꯑꯌꯨꯛꯇꯨ ꯗꯤꯅꯦ ꯍꯦꯛꯇ ꯅꯪꯗꯦꯕ ꯌꯥꯍꯧꯗꯨ ꯊꯦꯡꯉꯦ ꯌꯥꯍꯧ ꯊꯦꯡ ꯍꯧꯒꯠꯂꯃꯤꯅ ꯑꯃ ꯆꯥꯛ ꯊꯣꯡꯕꯗꯨꯗꯤ ꯀꯨꯀꯔꯗꯨ ꯐꯤ ꯐꯥ ꯑꯗꯨꯝ ꯀꯥꯝ ꯈꯣꯠꯇꯅ ꯇꯧꯋꯤꯗꯅ
ꯍꯣꯏ
ꯑꯗꯨꯒꯤ ꯑꯌꯨꯛꯇꯨꯗꯤ ꯑꯃꯨꯛ ꯀ꯭ꯂꯥꯁ ꯆꯠꯅꯕ ꯆꯠꯅꯕ ꯊꯕꯛ ꯆꯠꯄꯅ ꯆꯠꯄ ꯇꯧꯅꯕ ꯍꯣꯠꯅꯕꯗ ꯅꯪꯗꯦꯕ ꯍꯦꯛꯇ
ꯑꯃ ꯑꯃꯨꯛ ꯑꯃ ꯑꯃ
ꯑꯗꯨꯅꯦ ꯎꯝ ꯅꯨꯡꯗꯥꯡꯁꯤꯅ ꯑꯃꯨꯛ ꯂꯩꯔꯕꯅꯤꯅ ꯐꯩ ꯗꯣ ꯅꯣꯡꯃ ꯁꯨꯇꯤ ꯑꯣꯏꯕꯗꯨꯗ ꯇꯧꯍꯧꯔꯝꯃꯗꯤ ꯈꯣꯏꯁꯨ ꯇꯧꯁꯤ ꯇꯧꯁꯤ ꯁꯤ ꯍꯥꯏꯔꯒ ꯁꯨꯝ
ꯍꯣꯏ ꯑꯗꯨꯃꯥꯏꯅꯃꯛꯅ ꯀꯅꯣꯗ ꯑꯣꯏꯅ ꯈꯟꯖꯤꯜꯂꯨꯗꯕ ꯗꯣ ꯌꯥꯝ ꯂꯨꯅ
ꯄꯨꯁꯄ ꯍꯣꯏꯅ ꯕꯖꯥꯔ ꯆꯠꯂꯦ ꯇꯥꯕꯗꯩꯗꯤ ꯍꯟꯖꯤꯜꯂꯛꯄꯅꯦꯕ ꯑꯩꯈꯣꯏ
ꯍꯥꯏꯖꯝꯅꯤꯗ
ꯑꯣꯐꯩꯖꯥ ꯍꯣꯏꯗꯤ ꯅꯣꯡꯃꯗ ꯄꯨꯂꯞ ꯂꯣꯏꯔꯝꯒꯅꯤ ꯑꯩ ꯈꯪꯉꯦ
ꯑꯦ ꯃꯣꯏ ꯃꯣꯏ ꯀꯥꯡꯕꯨꯗꯨꯁꯨ ꯁꯥꯊꯤꯕꯅꯦ ꯈꯔ ꯇꯧꯕꯅꯤ ꯑꯗꯣ ꯃꯣꯏ ꯌꯥꯝ ꯐꯩ ꯑꯃ ꯍꯥꯏꯔꯒ ꯍꯥꯏꯗꯤ ꯃꯌꯥꯝ ꯃꯥꯟꯅꯕ
ꯑꯥꯎ ꯄꯨꯂꯞ ꯆꯞ ꯆꯞ ꯃꯥꯟꯅꯅ ꯆꯠꯁꯤ ꯍꯥꯏꯔꯁꯨ ꯑꯗꯩꯗꯤ ꯁꯤꯝꯇꯧꯁꯤ ꯍꯥꯏꯔꯁꯨ ꯃꯣꯏꯗꯤ
ꯅꯨꯡꯉꯥꯏꯕꯤ ꯑꯣꯏꯗ ꯗꯅꯦ ꯄꯨꯟꯅ ꯄꯨꯟꯅ ꯇꯧꯕꯤꯗꯣ ꯃꯌꯥꯝꯗꯣ ꯈꯣꯠꯄ ꯅꯨꯉꯥꯏꯕꯤꯗꯣ ꯑꯣꯏꯌꯦꯕ
ꯌꯥꯗꯦ ꯍꯥꯏꯕ ꯑꯝꯇ ꯌꯥꯎꯗꯦꯕ ꯃꯣꯏꯗꯣ ꯍꯥꯏꯗꯤ ꯇꯜꯂꯤꯒꯨꯝꯕꯤ ꯍꯥꯏꯕꯤ ꯑꯝꯇ ꯌꯥꯎꯗꯦ ꯅꯤꯅ ꯅꯨꯡꯉꯥꯏꯕꯗꯣ
ꯑꯅꯩꯕꯤꯒ
ꯃꯣꯏ ꯀꯥꯡꯕꯨ ꯅꯨꯡꯉꯥꯏꯒ꯭ꯔꯄꯣꯠꯅꯤ ꯀꯨꯏꯔꯦ ꯎꯗꯕ ꯄꯨꯁꯄꯥꯗꯣ
ꯀꯨꯏꯔꯦ ꯎꯗꯕ
ꯑꯩꯁꯨ ꯐꯣꯟ ꯇꯧꯕꯅꯤ ꯃꯉꯣꯟꯗ ꯑꯗꯩ ꯏꯕꯥꯟꯅꯤꯅ ꯊꯧꯕꯥꯜꯗ
ꯆꯦ ꯁꯣꯝꯃꯣꯂꯥꯖꯨ ꯊꯧꯕꯥꯜꯗ ꯇꯥꯏꯌꯦ
ꯑꯔꯥꯞꯄꯗ ꯇꯗꯥꯏ ꯆꯦ ꯁꯤꯂꯥꯥ ꯃꯕꯥꯟꯅꯤ
ꯎꯝ ꯎ ꯎꯝ ꯎꯝ ꯎ ꯑꯩꯅꯦ ꯑꯩꯅꯦ ꯑꯩꯗꯤ ꯑꯗꯨꯃꯥꯏꯅ ꯇꯥꯔꯛꯀꯅꯤꯗꯤ ꯈꯜꯂꯨꯗꯕ ꯕꯅꯦ ꯑꯩꯗꯤ ꯏꯝꯐꯥꯜꯗ ꯇꯥꯅꯤꯡꯗ ꯈꯟꯕꯅꯦ ꯃꯍꯥꯛꯇ ꯑꯗꯨꯝ ꯇꯥꯔꯦ ꯍꯟꯗꯛꯁꯤꯅ ꯃꯍꯥꯛ ꯑꯗꯨ ꯇꯥꯔꯒ ꯑꯩꯒꯤ ꯃꯤꯠꯇ ꯍꯩꯅꯗꯕ ꯑꯃ ꯑꯣꯏꯖꯔꯒꯗꯕꯗꯣ ꯑꯩꯉꯣꯟꯗ
ꯍꯣꯏ ꯃꯍꯥꯛꯇꯨꯅ ꯅꯪꯒꯤ ꯑꯣꯏꯅ ꯈꯟꯒ꯭ꯔꯦꯕ ꯅꯪꯗꯤ
ꯗꯨꯝ ꯈꯜ ꯂꯩ ꯅꯦꯕ ꯑꯩ ꯄꯨꯁꯤꯁꯤꯗ
ꯕꯅꯤꯅ
ꯍꯦꯛ ꯍꯧꯕ ꯊꯥꯕꯗꯒꯤ ꯉꯁꯤꯐꯧ ꯑꯣꯏꯖꯔꯛꯏꯅꯤ ꯌꯦꯡꯉꯣ
ꯑꯩꯗꯤ ꯄꯪꯁꯤꯟꯗ ꯁꯤꯂꯦ ꯑꯩ ꯊꯣꯉꯥ ꯃꯆꯥꯁꯨ ꯇꯥꯔꯦ ꯑꯅꯤ ꯑꯍꯨꯝꯂꯛ ꯇꯥꯔꯦ ꯑꯗꯩꯗꯤ ꯑꯣꯔꯦꯟꯁꯨ ꯇꯥꯔꯦ ꯃꯥꯔꯛꯁꯨ ꯇꯥꯔꯦ ꯑꯗꯩ ꯁꯤ ꯀꯩꯅꯣꯗ ꯃꯣꯏꯔꯥꯡꯈꯣꯝꯗ ꯑꯃ ꯂꯩꯕꯗꯣ ꯑꯗꯨꯗꯁꯨ ꯇꯥꯔꯦ ꯁꯦꯟꯇꯔ ꯃꯉꯥ ꯍꯥꯏꯌꯣ ꯍꯟꯗꯛꯅ ꯊꯧꯕꯥꯜꯗ
ꯊꯧꯕꯥꯜꯗꯕꯨ ꯀꯛꯆꯤꯡ ꯑꯣꯏꯔꯛꯇꯣꯏ ꯃꯥꯂꯤ ꯑꯣꯏꯔꯛꯇꯣꯏ ꯖꯥꯠꯂꯅꯦ ꯑꯗꯨꯕꯣ
ꯀꯛꯆꯤꯡ ꯑꯣꯏꯔꯗꯤ ꯀꯛꯆꯤꯡ ꯍꯥꯏꯔꯒꯗꯤ ꯊꯥꯔꯛꯐꯝꯗꯤ ꯊꯣꯛꯑꯦ ꯃꯣꯏꯀꯣ
ꯍꯣꯏ ꯑꯗꯣ ꯑꯩꯅ ꯍꯥꯏ ꯍꯥꯏꯗꯤ ꯃꯣꯏ ꯁꯦꯟꯇꯔ ꯄꯤꯕ ꯀꯥꯟꯗ ꯊꯥꯍꯜꯂꯤꯗꯣ
ꯍꯣꯏ ꯑꯗꯩꯗꯤ ꯁꯦꯟꯇꯔ ꯄꯤꯕꯗꯣ ꯑꯣꯞꯁꯟꯗ ꯊꯧꯕꯥꯜꯖꯦ ꯊꯣꯛꯑꯗꯤ ꯐꯩ ꯊꯣꯛꯇꯦꯗꯅ
ꯎꯝ
ꯑꯗꯨ ꯑꯗꯣ ꯑꯗꯨꯏ ꯍꯥꯏꯔꯨꯔꯗꯤ ꯕꯤꯁꯅꯨꯄꯨꯔ ꯇꯥꯗꯣꯏ ꯁꯔꯨꯛꯄꯨꯗꯤ ꯊꯧꯕꯥꯜꯅꯗꯤ ꯐꯩ
ꯍꯣꯏ ꯑ ꯍ ꯍꯨ
ꯅꯛꯑꯦꯕ ꯊꯧꯕꯥꯜꯅ ꯕꯤꯁꯅꯨꯄꯨꯔ ꯑꯣꯏꯔꯗꯤ ꯌꯣꯡ ꯎꯝ ꯁꯣꯝꯗ ꯑꯃꯨꯛ ꯆꯠ ꯂꯩꯗꯣꯏꯅꯦ ꯊꯧꯕꯥꯜꯒꯤꯗꯤ ꯏꯁꯇ꯭ꯔꯦꯠꯇ ꯑꯗꯨꯝ ꯄꯨꯡꯈꯥꯏ ꯑꯃꯨ ꯈꯛꯇꯅꯦꯕ ꯄꯨꯡꯈꯥꯏꯕꯨ ꯐꯥꯒꯗ꯭ꯔꯥ ꯐꯥꯔꯣꯏꯗ꯭ꯔꯥ
ꯀꯛꯆꯤꯡ ꯇꯥꯏ ꯍꯥꯏꯕ ꯃꯤ ꯇꯥꯕ ꯌꯥꯎꯕ꯭ꯔꯣ
ꯌꯥꯎꯗꯦ ꯍꯪꯁꯨ ꯍꯪꯗꯕ ꯀꯅꯥꯝꯇ ꯑꯇꯩ ꯍꯌꯦꯡ
ꯀꯔꯣꯝꯗꯒꯤ ꯇꯥꯁꯜꯂꯛꯏꯕ ꯊꯧꯕꯥꯜꯅꯣ ꯈꯪꯗꯦꯅꯦ
ꯆꯦ ꯉꯧꯕꯤꯁꯨ ꯊꯧꯕꯥꯜ ꯇꯥꯏ ꯍꯥꯏꯌꯦ
ꯑꯉꯧꯕꯤꯖꯨ
ꯎꯝ
ꯍꯥꯏꯃ ꯃꯥꯗꯤ ꯁꯦꯝꯈꯤꯗ꯭ꯔꯝꯅꯦ ꯀꯩꯅꯣ
ꯑꯧ ꯃꯥꯗꯤ ꯏꯝꯐꯥꯜꯒ ꯆꯨꯆꯥꯝꯄꯨꯔꯒ
ꯑꯗꯨꯅꯦ ꯑꯗꯨꯒ ꯊꯧꯕ ꯕꯥꯜ ꯍꯕꯤ ꯏꯕꯨꯛ ꯀꯌꯥꯔꯤꯕ ꯋꯥꯔꯤꯔꯕ ꯑꯩꯈꯣꯏꯗꯤ ꯐꯔꯁꯨ ꯐꯠꯇ꯭ꯔꯁꯨ ꯁꯤ ꯁꯦꯝꯕꯨ ꯁꯦꯝꯃꯤꯌꯦ
ꯍꯣꯏ
ꯑꯩꯈꯣꯏ ꯁꯦꯝꯃꯝꯗ꯭ꯔꯁꯨ ꯑꯗꯨꯝ ꯑꯗꯨꯝ ꯀꯦꯝ ꯇꯥꯔꯛꯀꯅꯤ ꯑꯗꯨꯝ
ꯑꯗꯨꯗ
ꯋꯤꯂꯤꯁꯦ ꯏꯝꯐꯥꯜ ꯇꯥꯏ ꯍꯥꯏꯕ
ꯏꯝꯐꯥꯜ ꯇꯥꯕ ꯀꯥꯡꯒꯨꯗꯤ ꯅꯨꯡꯉꯥꯏꯖꯔꯝꯒꯅꯤ
ꯇꯥꯕ ꯍꯥꯏꯔꯤꯁꯦ ꯂꯥꯞꯄꯦꯑꯗꯨꯝ
ꯑꯗꯨꯅꯦ ꯍꯥꯏꯗꯤ ꯍꯥꯏꯗꯤ ꯑꯥ ꯅꯣꯏꯒꯤꯅ ꯌꯨꯝꯗꯣ ꯑꯁꯣꯝꯗ ꯑꯣꯏꯕꯒꯤ ꯑꯁꯣꯝꯗꯒꯤ ꯀꯥꯔꯛꯑꯒ ꯅꯛꯑꯦꯅ ꯈꯜꯂꯨꯅꯦ ꯈꯔ ꯑꯩꯈꯣꯏ ꯁꯦꯛꯃꯥꯏꯗꯒꯤ ꯁꯣꯝꯗ ꯂꯥꯛꯄꯤꯗꯨꯗꯤ ꯍꯦꯟꯃꯟꯗ꯭ꯔꯣ ꯌꯦꯡꯉꯣ
ꯑꯗꯨꯅꯤ
ꯑꯦꯛꯖꯝꯅꯦ
ꯗꯂꯩꯔꯝꯗ꯭ꯔꯦ ꯈꯜꯂꯣ ꯌꯨꯝ ꯂꯩꯔꯝꯃꯦ ꯈꯜꯂꯣ ꯑꯗꯨꯅ ꯂꯥꯛꯇꯣꯏꯅꯤ ꯌꯦꯡꯉꯣ
ꯁꯤꯗꯩꯕꯨ ꯈꯔ ꯅꯛꯄ ꯃꯥꯟꯕꯩ ꯋꯥꯅꯤꯅ
ꯎꯝ ꯁꯤꯗꯩꯕꯨ ꯅꯛꯄꯩ ꯋꯥꯅꯤ
ꯑꯣꯄꯣꯖꯤꯠ ꯗꯥꯏꯔꯦꯛꯁ ꯈꯦꯠꯅꯕ ꯑꯣꯏꯔꯤꯁꯤ
ꯑꯗꯣ ꯆꯣꯏꯁ ꯄꯤꯒꯤ ꯆꯣꯏꯁ ꯈꯜꯂꯤꯗꯨꯗ ꯍꯥꯞꯄꯗꯤ ꯐꯩ ꯑꯗꯨ ꯅꯠꯇꯅ
ꯑꯗꯨꯅꯤ ꯍꯥꯏꯗꯤ ꯈꯜꯍꯜꯂꯤꯗꯣ ꯑꯗꯨꯃꯥꯏꯅ ꯇꯧꯋꯤꯗꯣ ꯀꯔꯤꯒꯤꯅꯣꯃꯤꯗ
ꯑꯗꯨꯗꯤ ꯈꯜ ꯂꯣꯜꯂꯨꯔꯅꯨꯗꯅ ꯇꯥꯅꯤꯡ ꯇꯥꯅꯤꯡꯕꯗ ꯃꯣꯏꯅ ꯇꯥꯍꯟꯅꯤꯡꯕꯗ ꯇꯥꯍꯜꯂꯛꯇꯣꯏꯗꯤ ꯈꯔ ꯍꯟꯗ꯭ꯔꯁꯨ ꯆꯞ ꯃꯥꯟꯅꯩ
ꯈꯜꯂꯤꯗꯣ ꯏꯁꯥꯒꯤ ꯈꯔ ꯈꯔ ꯅꯛꯄ ꯍꯥꯏꯕꯗꯤ ꯈꯨꯗꯣꯡꯆꯥꯥꯕ ꯃꯐꯝꯗꯣ ꯈꯟꯖꯕꯅꯦꯕ
ꯃꯥꯅꯦ ꯃꯥꯅꯦ
ꯑꯗꯨꯒ ꯀꯩꯝ ꯀꯥꯟꯅꯦ
ꯑꯗꯨ ꯁꯤ ꯂꯥ ꯑꯣꯏ ꯊꯧꯕꯕꯥꯜ ꯅꯛꯄꯗꯨꯗꯤ ꯇꯍꯥꯟꯗꯦꯅꯦ ꯃꯣꯏ
ꯍꯣꯏ ꯍꯣꯏ ꯆꯦꯁꯤꯂꯥꯗꯣ ꯊꯧꯕꯥꯜꯗ ꯃꯣꯏ ꯅꯛꯄ ꯇꯥꯔꯒꯅ ꯃꯣꯏ ꯊꯧꯕꯥꯜꯗꯗ ꯇꯥꯔꯥꯗꯤ ꯃꯥ ꯃꯌꯨꯝꯗꯒꯤ ꯑꯣꯏꯔꯦ ꯊꯧꯕꯥꯜꯗꯤ ꯏ ꯅꯛ ꯅꯛꯇꯣꯏ ꯅꯠꯇ꯭ꯔꯥ ꯑꯗꯨꯅꯦ ꯑꯗꯨ ꯑꯗ ꯄꯁꯤꯡꯁꯤꯗ ꯊꯧꯕꯥꯜ ꯄꯤꯁꯤꯟꯗꯅ
ꯃꯣꯏꯁꯨ ꯈꯔ ꯈꯔ ꯁꯨꯃꯥꯏꯅ ꯑꯣ
ꯈꯪꯗꯤ ꯀꯃꯥꯏꯅ ꯇꯧꯔꯤꯅꯣ ꯂꯣꯇꯔꯤꯒ ꯇꯧꯏ ꯆꯥꯠꯂ ꯀꯔꯤ ꯇꯧꯔꯒ ꯁꯦꯝꯃꯛꯄꯅꯣ ꯈꯪꯗꯦ ꯊꯣꯛꯂꯛꯑꯅꯤ ꯉꯁꯤꯗꯤ ꯇꯦꯟ ꯇ꯭ꯋꯦꯟꯇꯤ ꯐꯣꯔꯠ ꯅꯨꯃꯤꯠ ꯇꯔꯥꯃꯅꯤꯃꯨꯛ ꯈꯛꯇꯪ ꯉꯥꯏꯔꯕꯅꯦ ꯑꯩꯒꯤꯁꯦ
ꯉꯥꯏꯔꯦ ꯂꯥꯏꯔꯤꯛ ꯃꯌꯥꯝ ꯃꯌꯥꯝ ꯄꯥꯊꯣꯛꯑꯣ
ꯍꯁ ꯇꯟꯕꯨ ꯇꯜꯜꯂꯤ ꯑꯦꯛꯖꯥꯝꯁꯦ ꯑꯗꯣ ꯋꯥꯈꯜꯁꯤꯗꯅꯦ ꯃꯃꯥꯡ ꯍꯦꯟꯅ ꯄ꯭ꯔꯦꯁꯔ ꯂꯩꯌꯦ ꯍꯟꯗꯛꯁꯤ ꯑꯦꯛꯖꯥꯝ ꯂꯩꯇꯕꯩ ꯇꯥꯏꯞꯇ ꯄꯥ ꯇꯥꯔꯁꯨ ꯃꯊꯥ ꯅꯨꯡꯁꯥꯗꯕꯩ ꯍꯥꯏꯗꯤ ꯑꯩ ꯀꯃꯥꯏꯅ ꯇꯧꯅꯤꯅ ꯄꯥꯈꯠꯄ ꯐꯥꯎꯋꯤ ꯍꯥꯏꯗꯤ ꯍꯌꯦꯡ ꯑꯦꯃꯤꯀꯥꯠ ꯊꯣꯛꯂꯛꯀꯥꯟꯗ ꯃꯩ ꯕꯥ ꯍꯧꯔꯛꯇꯣꯏꯅꯤ ꯁꯤꯅ
ꯎꯝ ꯎꯝ ꯅꯛꯁꯜꯂꯛ ꯑꯗꯨꯒ ꯃꯇꯝ ꯂꯩꯇ꯭ꯔꯦꯅ ꯍꯥꯏꯀꯥꯟꯗ ꯑꯃ ꯄꯥꯐꯝꯂꯛꯐꯝ ꯈꯪꯗꯕꯤꯗꯣ
ꯎꯝ
ꯁꯤꯗꯥꯖꯨ ꯁꯤꯗꯥꯖꯨ ꯍꯥꯏꯅ ꯑꯃ ꯈꯪꯗꯦ ꯃꯌꯥꯝ ꯄ ꯌꯥꯝꯃꯜꯅꯛꯇ ꯀꯔꯝꯕ
ꯍꯣꯏ ꯍꯧꯖꯤꯛꯁꯤꯅꯅꯦ ꯑꯗꯨꯝ ꯏꯁꯥꯁꯤꯁꯨ ꯁꯦꯔꯤꯌꯁ ꯁꯨ ꯍꯦꯛꯇ ꯃꯃꯥꯡꯒꯤꯗꯤ ꯂꯥꯞꯄꯤ ꯀꯥꯟꯗ ꯑꯗꯨꯝ ꯏꯁꯥ ꯁꯦꯔꯤꯌꯁ ꯇꯥꯕꯅꯦꯕ ꯍꯟꯗꯛ ꯀꯤꯁꯦ ꯀꯔꯤꯇꯩꯅꯣ ꯍꯪ ꯗꯦ ꯍꯥꯕ
ꯀꯣꯜꯁꯦ ꯑꯝꯇ ꯂꯣꯏꯊꯣꯛ ꯅꯗꯒꯤꯗ꯭ꯔꯗꯤ ꯌꯥꯔꯔꯣꯏ
ꯑꯗꯨꯅꯦ ꯑꯗꯨꯝ ꯑꯁ ꯍꯌꯦꯡꯁꯦ ꯍꯌꯦꯡꯁꯦ ꯑꯝ ꯇ ꯂꯣꯏ ꯆꯠꯅꯒꯅꯤꯅꯦ ꯃꯤ ꯃꯉꯥ ꯅꯪ ꯂꯩꯔꯦ ꯆꯦꯁꯤꯂꯥ ꯂꯩꯔꯅꯤ ꯕꯤꯗ꯭ꯌꯥ ꯂꯩꯔꯅꯤ ꯑꯍꯨꯝ ꯃꯔꯤ ꯃꯉꯥ ꯄꯥꯛ ꯑꯃꯒꯤ ꯑꯃꯖꯤ ꯀꯅꯥ ꯇꯧꯅꯤ ꯈꯜꯂꯣ ꯇꯜꯂꯤ ꯃꯁꯛ ꯁꯨꯛꯈꯪ ꯈꯪꯅꯗꯕꯗꯨꯗ
ꯃꯁꯛ ꯈꯪꯅꯗ꯭ꯔꯁꯨ ꯌꯥꯅꯤ ꯃꯥ ꯑꯗꯨꯝ ꯁꯥꯔꯛꯀꯅꯤ ꯅꯠꯇ꯭ꯔꯒ ꯅꯪ ꯑꯗꯨꯝ ꯆꯦ ꯁꯣꯃꯣꯂꯥꯗ ꯇꯧꯔꯁꯨ ꯌꯥꯏ ꯀꯩꯅꯣ ꯆꯦ ꯁꯣꯃꯣꯂꯥ ꯍꯣꯏ ꯁꯣꯝ ꯅꯥꯀꯟ
ꯍꯣꯏ ꯍꯣꯏ ꯍꯣꯏ ꯑꯗꯨ ꯅꯨꯡꯂꯩꯃꯔꯥ ꯆꯦ ꯁꯨꯝꯃꯣꯜꯂꯥꯔ ꯀꯅꯥꯅꯝ ꯇꯧꯁꯤꯜꯂ ꯂꯣꯏꯔꯦ ꯍꯣꯏ ꯍꯣꯏ ꯍꯌꯦꯡ ꯂꯣꯏ ꯊꯣꯛꯈꯤꯗꯗꯤ
ꯑꯗꯨꯅꯦ ꯑꯝꯇ ꯂꯣꯏꯊꯣꯛꯅꯒꯤꯗ ꯐꯩꯔꯦꯗꯅꯀꯣ ꯑꯩ ꯕꯤꯠ ꯃꯪ ꯇꯔꯨꯂꯛ ꯇꯧ ꯌꯥꯏꯌꯦ ꯍꯥꯏꯗꯨꯅꯗꯤ ꯀꯨꯟꯊ꯭ꯔꯥꯔꯛ ꯃꯤ ꯃꯉꯥꯗꯨꯗ ꯀꯨꯟꯊ꯭ꯔꯥꯔꯛꯇꯨ ꯑꯣꯏꯔꯝꯃꯅꯤꯌꯦ
ꯎꯝ ꯑꯗꯣ ꯃꯣꯏꯒꯤ ꯃꯤꯅꯤꯃꯝꯅ ꯀꯨꯟ ꯅꯠꯇ꯭ꯔꯣ ꯍꯥꯏꯗꯤ ꯃꯣꯏꯅ ꯇꯧ ꯍꯥꯏꯕꯗꯨꯗꯤ ꯀꯨꯟ ꯍꯥꯏꯕ ꯅꯠꯇ꯭ꯔꯣ ꯀꯨꯟꯗ ꯇꯧꯔꯒ ꯇꯣꯛꯑꯅꯤ ꯀꯨꯟꯊ꯭ꯔꯥꯒ ꯁꯨꯍꯜꯂꯔꯣꯏ
ꯃꯣꯢꯁꯤꯅ ꯀꯔꯝ ꯀꯔꯝ ꯀꯗꯥꯏ ꯀꯗꯥꯏ ꯐꯥꯎꯅꯣ ꯑꯣꯏꯔꯤꯕꯅꯣ
ꯈꯪꯗꯦ ꯃꯣꯏꯒꯤ ꯃꯦꯁꯦꯖ ꯀꯤ ꯄꯣ ꯊꯥꯔꯛꯄꯩꯗꯨꯗꯗꯤ ꯀꯨꯜꯂꯛ ꯍꯥꯏꯈꯤꯕꯅꯤ ꯑꯗꯨꯗꯤ ꯃꯤ ꯃꯉꯥꯗ ꯑꯣꯏꯗꯤ ꯃꯉꯥ ꯃꯉꯥꯗꯤ ꯀꯨꯟ ꯃꯉꯥ ꯅꯠꯇ꯭ꯔꯣ ꯑꯧ ꯑ ꯃꯥꯗꯤ ꯀꯨꯟꯃꯉꯥ ꯅꯠꯇ꯭ꯔ
ꯃꯉꯥ ꯃꯉꯥ ꯑꯣꯏꯔꯗꯤ ꯀꯨꯟ ꯃꯉꯥ ꯑꯣꯏꯅꯤ ꯗ꯭ꯔꯣ
ꯑꯎ ꯑ ꯑꯗꯨꯅꯤ ꯍꯥꯏꯁꯦ
ꯑꯗꯨꯒ ꯀꯨꯟ ꯇꯔꯨꯛ ꯇꯔꯛ ꯑꯣꯏꯔꯒꯅ ꯀꯨꯟꯊ꯭ꯔꯥꯔꯛꯇꯣ ꯑꯣꯏꯔꯝꯃꯅꯤꯕ
ꯍꯣꯏ ꯀꯌꯥꯔꯛꯅꯣ ꯈꯪꯗꯦ ꯃꯣꯏꯗꯣ ꯐꯖꯅ
ꯅꯨꯄꯤ ꯑꯃꯗ ꯗꯨꯝ ꯇꯔꯨꯛꯂꯛ ꯇꯧꯁꯜꯂꯁꯨ ꯌꯥꯏꯗꯅ ꯀꯣ ꯍꯣ ꯄꯩꯁꯥ ꯆꯪꯉꯤꯗꯨꯕꯨ